ꯑꯥ ꯇꯥꯕ꯭ꯔꯥ ꯀꯩ ꯇꯧꯕ꯭ꯔꯥ
ꯀꯩꯁꯨ ꯇꯧꯗꯦ ꯐꯥꯝꯃꯤ
ꯆꯥꯛ ꯊꯣꯡꯈ꯭ꯔꯕ꯭ꯔꯥ
ꯊꯣꯡꯗ꯭ꯔꯤꯌꯦ
ꯎꯝ ꯑꯩꯈꯣꯏꯗꯣ ꯑꯩꯈꯣꯏ ꯌꯨꯝꯗꯣ ꯅꯦꯠ ꯅꯨꯡꯉꯥꯏꯃꯟꯗꯕꯒꯤꯀꯣ
ꯎꯝ
ꯒꯤ ꯏꯕꯥꯅꯤꯗꯣ ꯑꯗꯨꯝ ꯏꯚꯤꯅꯤꯡ ꯋꯥꯛꯀꯨꯝꯅ ꯑꯗꯨꯝ ꯃꯄꯥꯟ ꯊꯣꯛꯄ ꯑꯗꯨꯒꯤ
ꯑꯝ
ꯇꯤꯀꯣꯛ ꯌꯥꯎꯗꯦ ꯍꯥ ꯅꯪꯗꯤ ꯀꯩꯗꯧꯕ꯭ꯔꯣ
ꯆꯤꯍꯥꯎꯖꯤꯛ ꯍꯣꯏ ꯍꯧꯖꯤꯛ ꯑꯁ ꯈꯣꯡꯅ ꯈꯅꯥꯎ ꯁꯥꯕꯅ ꯂꯣꯏꯔꯦ
ꯎꯝ ꯅꯪ ꯂꯣꯛ ꯊꯨꯡꯕ ꯃꯥꯜꯂꯤ
ꯀꯣꯛꯅ ꯀꯣꯛ ꯆꯤꯛꯄꯒ ꯂꯣꯏꯔꯦ
ꯎꯝ ꯑꯩꯗꯤ ꯎꯝ ꯉꯔꯥꯡ ꯑꯍꯤꯡ ꯑꯩꯈꯣꯏ ꯐꯣꯟ ꯋꯥꯔꯤ ꯁꯥꯏ ꯀꯣ ꯑꯗꯨ ꯂꯣꯏꯔꯒ ꯆꯪꯈ꯭ꯔꯕꯅꯦꯕ ꯑꯗꯨꯗꯒꯤ ꯑꯩꯗꯨ ꯄꯨꯛ ꯈꯔ ꯈꯔ ꯅꯥꯕ ꯍꯧꯈ꯭ꯔꯦ ꯑꯩ ꯀꯩꯅꯉꯣꯟꯗ ꯏꯆ‌ꯦꯉꯣꯟꯗ ꯑꯁ ꯑꯩ ꯑꯩꯗꯣ ꯄꯨꯛ ꯅꯥꯈ꯭ꯔꯦ ꯍꯥꯏꯕꯒꯤ ꯃꯥꯅ ꯆꯪꯂꯝꯈ꯭ꯔꯣ ꯍꯥꯏꯕꯒꯤ ꯆꯪꯈ꯭ꯔꯦ ꯑꯗꯨꯗꯒꯤ ꯑꯩꯅ ꯄꯨꯛ ꯅꯥꯕ ꯍꯧꯈ꯭ꯔꯦ ꯀꯩꯅꯣꯝꯃꯒ ꯏꯁꯤꯡꯒ ꯍꯅꯤꯒ ꯇꯧꯔꯒ ꯈꯔꯥ ꯊꯛꯈ꯭ꯔꯦꯀꯣ ꯑꯗꯨꯁꯨ ꯌꯥꯗꯦ ꯐꯗ‌ꯦ ꯈꯔ ꯂꯩꯔꯒ ꯑꯗꯨꯝ ꯇꯨꯝꯃꯁꯨ ꯅꯥꯈ꯭ꯔꯦ ꯃꯥꯅ ꯀꯔꯤꯔꯥ ꯇꯔꯃꯔꯤꯛ ꯄꯥꯎꯗꯔꯒ ꯏꯁꯤꯡꯒ ꯄꯨꯛꯇꯁꯨ ꯈꯔ ꯇꯩꯕꯤꯕꯅꯦꯕ ꯑꯗꯨꯒ ꯒꯧꯋꯥꯒꯤ ꯃꯅꯥꯁꯨ ꯆꯥꯒꯦ ꯐꯗ꯭ꯔꯦ
ꯑꯗꯨ ꯑꯩ ꯅꯪ ꯅꯥꯕ ꯈꯥꯡꯕ ꯌꯥꯝ ꯉꯝꯗꯦ ꯍꯥꯏꯕꯅꯦꯕ ꯑꯗꯨꯒ ꯈꯔ ꯂꯩꯔꯒ ꯆꯠ ꯏꯌꯥꯝꯕ ꯑꯃꯥ ꯂꯩꯕꯗꯨ ꯑꯗꯨ ꯃꯥꯅ ꯍꯤꯗꯥꯛ ꯂꯧꯒ‌ꯦ ꯍꯥꯏꯔꯒ ꯍꯤꯗꯥꯛ ꯂꯧꯔꯨꯈ꯭ꯔꯦ ꯑꯗꯨ ꯊꯛꯄ ꯀꯥꯟꯗꯒꯤ ꯈꯔ ꯐꯈ꯭ꯔꯦ ꯑꯗꯨꯗꯗꯤ ꯇꯨꯝꯈ꯭ꯔꯦ ꯑꯗꯣ ꯄꯨꯛ ꯅꯥꯕꯁꯤ
ꯎꯝ ꯃꯣꯔꯣꯛ ꯆꯥꯔꯝꯕ ꯑꯣꯏꯔꯝꯒꯅꯤꯌ‌ꯦ
ꯉꯔꯥꯡꯁꯤꯀꯣ ꯉꯔꯥꯡꯗꯤ ꯃꯝ ꯆꯥꯕ ꯑꯣꯏꯗꯦꯕ ꯑꯁ
ꯑꯣ ꯀꯩ ꯑꯝ
ꯅꯨꯡꯉꯥꯏꯇꯦꯌꯦ ꯑꯩꯅ ꯅꯨꯡꯉꯥꯏꯇꯕ꯭ꯔꯥ ꯅꯪꯅ ꯅꯨꯡꯉꯥꯏꯇꯕ꯭ꯔꯥ
ꯍꯥꯥ
ꯅꯪꯒꯤ ꯅꯦꯠ ꯆꯞꯄꯦ ꯅꯪꯒꯤꯔ ꯑꯩꯒꯤꯔ ꯈꯪꯗꯔꯦ
ꯑꯦ ꯈꯪꯗꯦ ꯍꯧꯖꯤꯛ ꯍꯧꯖꯤꯛꯀꯤ ꯑꯣꯏꯅꯗꯤ ꯅꯨꯡꯗꯤ ꯅꯨꯡꯉꯥꯏꯔꯤꯕꯅꯦ ꯑꯗꯨ
ꯅꯪꯅ ꯉꯥꯡꯕ ꯇꯥꯗꯕ
ꯑꯣ ꯇꯥꯈ꯭ꯔꯕ꯭ꯔꯥ ꯍꯧꯖꯤꯛꯇꯤ
ꯈꯖꯤꯛ ꯈꯖꯤꯛ ꯇꯥꯏ
ꯈꯖꯤꯛ ꯈꯖꯤꯛ ꯇꯥꯏ ꯑꯦ ꯅꯪ ꯅꯪꯅ ꯑꯣꯏꯅ ꯁꯥꯔꯛꯑꯣ ꯑꯗꯨꯗꯤ ꯑꯩ ꯎꯝ ꯎꯝ ꯈꯨꯝꯒꯦ ꯎꯝꯗꯤ ꯈꯨꯝꯕ ꯌꯥꯒꯅꯤ ꯑꯩꯒꯤ ꯗꯦꯠ ꯑꯣ ꯎꯝꯗꯤ ꯇꯥꯒꯅꯤꯕ ꯑꯗꯨ ꯁꯥꯡꯅ ꯋꯥꯔꯤ ꯁꯥꯔꯗꯤ ꯅꯪ ꯇꯥꯔꯔꯣꯏꯕꯗꯨ ꯅꯪ ꯆꯥꯔꯛꯑꯣ ꯍꯧꯖꯤꯛ ꯀꯦꯗꯤ ꯀꯦꯗꯤꯒꯨꯝꯕ ꯀꯩꯅꯣ
ꯑꯁ ꯑꯩ ꯅꯦꯠ ꯅꯨꯡꯉꯥꯏꯇꯕ ꯃꯥꯜꯂꯦꯗ
ꯑꯩ ꯅꯪꯅ ꯇꯥꯏꯌꯦꯕ
ꯑꯣ
ꯇꯥꯕ꯭ꯔꯥ ꯑ ꯅꯪꯅ ꯉꯥꯡꯕꯕꯨꯗꯤ ꯑꯩ ꯐꯖꯅ ꯇꯥꯏꯌꯦꯕ
ꯎꯝ
ꯑꯩꯅ ꯑꯩ
ꯉꯁꯥꯏ ꯎꯝ ꯏꯆꯦꯃꯅ ꯃꯥꯅ ꯅꯨ ꯅꯕꯥꯅꯤ ꯑ ꯑ ꯅꯕꯥꯅꯤꯗꯣ ꯑ ꯃꯥꯗꯣ ꯂꯥꯛꯑꯣ ꯏꯝꯐꯥꯜꯗ ꯂꯥꯛꯑꯣ ꯀ꯭ꯔꯤ ꯀ꯭ꯔꯤꯔꯥ ꯍꯥꯏꯌꯦ ꯃꯥꯕꯨ ꯑꯝ ꯑ ꯁꯦꯀꯦꯟ ꯍꯦꯟ ꯈꯟꯁꯤꯂꯥꯛꯑꯣ ꯍꯥꯏꯌꯦ ꯍꯥꯏꯌꯦꯕ ꯃꯥꯅ ꯑꯗꯣ ꯅꯪ ꯑꯩꯅ ꯅꯕꯥꯅꯤ ꯅꯕꯥ ꯅꯕꯅꯤꯉꯣꯟꯗ ꯂꯩꯍꯜꯂꯣ ꯍꯥꯏꯕ ꯃꯥ ꯄꯩꯁꯥ ꯂꯩꯇꯦ ꯍꯥꯏꯕ
ꯇꯥꯇꯔꯦ ꯐꯖꯅ ꯑꯥ ꯇꯥꯕ꯭ꯔꯥ ꯅꯪ
ꯎꯝ ꯇꯥꯏ
ꯅꯪ ꯅꯪ ꯍꯧꯖꯤꯛꯇꯣ ꯋꯥꯔꯤ ꯁꯥꯔꯒ ꯂꯩꯕ꯭ꯔꯥ ꯑꯩꯗꯣ ꯉꯍꯥꯛꯇꯪ ꯇꯥꯗ꯭ꯔꯕꯅꯦ
ꯑꯣ ꯑꯗꯨ ꯑ ꯑꯩ ꯑꯩꯒꯤ ꯅꯦꯠ ꯅꯨꯡꯉꯥꯏꯇꯕ꯭ꯔꯥ ꯅꯪꯒꯤ ꯅꯨꯡꯉꯥꯏꯇꯕ꯭ꯔꯥ ꯈꯪꯗꯦ
ꯑꯣ ꯈꯪꯗꯦ ꯑꯩꯒꯤꯗꯤ ꯐꯥꯏꯚ ꯖꯤꯕꯨꯗꯤ ꯐꯪꯔꯒ ꯂꯩꯌꯦꯀꯣ ꯗꯨ ꯁꯦ ꯌꯥꯕ ꯃꯥꯜꯂꯦ ꯗꯨ ꯑꯣ ꯏꯆꯦ ꯍꯥꯏꯕꯗꯤ ꯑꯥ ꯀꯩꯅꯣ ꯈꯣꯏꯒꯤꯗꯨꯔꯥ ꯑꯣ ꯑꯦꯟ ꯑꯦꯁ ꯇꯤꯒꯤꯗꯣ ꯍꯥꯏ
ꯅꯣꯏꯅꯤꯅꯥ ꯂꯥꯛꯑꯣ ꯗ꯭ꯔꯦꯁ ꯈꯟꯕꯥ ꯈꯥ ꯆꯠꯁꯦ ꯍꯥꯏꯔꯛ ꯒꯥ ꯍꯥꯏꯌꯦꯅ ꯍꯥꯏꯞ
ꯅꯍꯥꯟ ꯀꯣ ꯃꯥꯅ ꯐ꯭ꯔꯦꯁ ꯃꯥꯡꯒꯥ ꯋꯥꯔꯤ ꯁꯥꯕ ꯀꯥꯟꯗꯀꯣ ꯃꯥꯅꯥ ꯍꯥꯟꯅꯥ ꯃꯣꯏ ꯂꯩꯕꯒꯤꯒꯨꯝꯕ ꯋꯥꯔꯤ ꯁꯥꯕꯅꯦꯕ ꯑꯗꯨꯝ ꯁꯦꯀꯦꯟ ꯍꯦꯟꯒꯨꯝꯕ ꯈꯟꯕꯒꯤ ꯑꯩꯈꯣꯏꯅ ꯍꯥꯏꯕ ꯅꯍꯥꯟꯅ ꯑꯩꯈꯣꯏ ꯏꯕꯥꯅꯤꯗꯣ ꯁꯟꯗꯦ ꯑꯃꯥꯔꯛꯇꯥ ꯑꯥ ꯑꯥꯗꯥ ꯕꯣꯁ ꯁꯥꯟꯅꯥꯕꯗꯣ ꯀꯩꯅꯣ ꯈꯣꯏꯁꯨ ꯌꯥꯎꯕꯗꯣ ꯅꯥꯅꯥꯎ ꯅꯨꯄꯥꯈꯣꯏꯁꯨ ꯌꯥꯎꯕꯒꯤꯗꯣ ꯑꯗꯨꯛ ꯒꯤ ꯏꯃꯥꯟꯅꯕꯤ ꯑꯃꯥ ꯂꯥꯛꯑꯦꯕ ꯑꯗꯨ ꯅꯨꯃꯤꯠꯄꯨꯗꯤ ꯏꯕꯥꯅꯤꯗꯣ ꯌꯦꯡꯗ꯭ꯔꯦ ꯕꯣꯜ ꯕꯨꯗꯤ ꯑꯗꯨ ꯕꯣꯜ ꯌꯦꯡꯗꯥꯕꯤꯗ ꯑꯩꯈꯣꯏꯗꯣ ꯀꯪꯂꯥ ꯆꯠꯂꯥꯒ ꯍꯟꯕꯥ ꯀꯥꯟꯗ ꯏꯕꯥꯅꯤꯗꯣ ꯁꯦꯛ ꯀꯦꯟꯍꯦꯟ ꯌꯦꯡꯕꯥꯅꯦꯕꯥ ꯑꯗꯨ ꯅꯨꯃꯤꯠꯇꯤꯀꯣ ꯗꯥꯎ ꯌꯥꯝ ꯐꯕꯅꯦ ꯂꯨꯄꯥ ꯇꯔꯥ ꯇꯔꯥꯒꯨꯝꯕ ꯀꯨꯟ ꯀꯨꯟ ꯌꯥꯝ ꯂꯩꯕꯥꯅꯦꯕ ꯐꯨꯔꯤꯠꯈꯣꯏꯗꯣ ꯐꯖꯥꯅ ꯈꯜꯂꯥꯗꯤ ꯌꯥꯎꯕꯅꯦ ꯏꯕꯥꯅꯤꯁꯨ ꯈꯔꯥ ꯈꯜꯂꯦ ꯑꯩꯁꯨ ꯇ꯭ꯔꯥꯎꯖꯥꯔ ꯂꯨꯄꯥ ꯐꯤꯐꯇꯤ ꯐꯤꯐꯇꯤ ꯄꯤꯕ ꯑꯃꯥ ꯂꯧꯋꯦ ꯑꯗꯨꯒꯨꯝꯕ ꯑꯩꯅ ꯋꯥꯔꯤ ꯁꯥꯕ ꯑꯗꯨꯒꯤ ꯃꯥꯗꯣ ꯏꯁ ꯃꯊꯪꯗ ꯑꯩ ꯑꯩ ꯇꯨꯏꯁꯟ ꯂꯧꯕꯅꯦ ꯑꯗꯨ ꯄꯩꯁꯥ ꯍꯦꯛ ꯐꯪꯔꯥꯗꯤ ꯑꯩꯗꯣ ꯂꯥꯛꯈ꯭ꯔꯥꯒꯦ ꯍꯥꯏꯕ
ꯎꯝ ꯑꯣ ꯃꯥꯅꯥꯁꯨ ꯑꯗꯨꯃꯥꯏ ꯍꯥꯏꯕ ꯄꯨꯜꯂꯞꯗ ꯂꯧꯔꯥꯒ ꯂꯥꯛꯀꯦ ꯗꯥ ꯍꯥꯏꯕ ꯃꯥꯅ
ꯍꯣꯏ
ꯑꯁ ꯁꯥꯕꯅꯥ ꯂꯣꯏꯔꯦ
ꯍꯥꯏꯕꯅꯦ ꯀꯩꯅꯣꯝꯃꯥ ꯑꯣꯏꯕ ꯀꯥꯟꯗ ꯑꯦ ꯇꯨꯏꯁꯟ ꯁꯨꯠ ꯁꯨꯇꯤ ꯊꯥꯕ ꯀꯥꯟꯗꯥ
ꯅꯣꯏ ꯈ꯭ꯂꯥꯁ ꯆꯠꯄ꯭ꯔꯣ ꯉꯁꯤ
ꯎꯝ ꯆꯠꯂꯦ
ꯄꯨꯡ ꯀꯌꯥꯗ ꯂꯣꯏꯕ꯭ꯔꯣ ꯅꯣꯏꯗꯤ
ꯏꯕꯥꯅꯤ ꯑꯦ ꯑꯩꯠ ꯊꯥꯔꯇꯤ ꯑꯩꯠ ꯐꯣꯔꯇꯤꯒꯨꯝꯕꯗꯥ ꯂꯣꯏꯌꯦ
ꯉꯟꯂꯤꯍꯦ ꯑꯗꯨꯗꯤ
ꯍꯥ ꯑꯣ ꯑꯗꯨꯒꯥꯀꯣ ꯑꯩ ꯋꯥꯔꯤ ꯑꯃꯥ ꯁꯥꯕꯤꯒꯦꯕꯥ ꯑꯩꯗꯣꯀꯣ ꯅꯣꯛꯅꯤꯡꯉꯦꯗ
ꯑꯩꯈꯣꯏ ꯑꯩꯈꯣꯏ ꯀꯝꯄ꯭ꯌꯨꯇꯔ ꯀ꯭ꯂꯥꯁ ꯂꯧꯕ ꯀꯥꯟꯗꯥꯀꯣ ꯍꯥꯟꯅꯗꯤ ꯏꯕꯥꯅꯤꯗꯨꯝ ꯂꯥꯛꯑꯥꯁꯨ ꯑꯩꯁꯦ ꯃꯤꯒꯨꯝꯕꯁꯨ ꯄꯥꯛ ꯄꯥꯛ ꯌꯦꯡꯒꯟꯗꯦꯕ ꯑꯗꯨꯒꯥ ꯎꯝ ꯀꯔꯤꯔꯥ ꯑꯃꯥ ꯗꯨꯝ ꯏꯀꯥꯏꯕꯒꯤ ꯍꯦꯜꯂꯒꯥꯀꯣ ꯑꯗꯨꯝ ꯃꯤ ꯂꯝꯕꯤꯗ ꯈ꯭ꯔꯣꯁ ꯆꯠꯂꯁꯨ ꯃꯤꯒꯨꯝꯕꯗꯣ ꯄꯥꯛ ꯌꯦꯡꯒꯟꯗꯦꯕ ꯑꯗꯣ ꯑꯃꯔꯛꯇꯤ ꯏꯕꯥꯅꯤꯗꯣ ꯈꯔ ꯀꯨꯏꯔꯒ ꯃꯟꯒꯨꯝ ꯃꯣꯏ ꯌꯥꯎꯒꯦꯔꯥ ꯀꯣ ꯃꯟꯒꯨꯝꯕ ꯏꯕꯥꯅꯤꯗꯣ ꯌꯧꯈ꯭ꯔꯥꯕ ꯃꯇꯨꯡ ꯃꯥꯜꯂꯦꯕ ꯑꯗꯨꯗꯥ ꯅꯣꯡꯃ ꯅꯨꯄꯥ ꯑꯃꯗꯣꯀꯣ ꯆꯪꯈ꯭ꯔꯥꯕ ꯆꯪꯈ꯭ꯔꯥꯕ ꯑꯗꯨꯒꯤ ꯍꯥꯏꯁ ꯅꯉꯣꯟꯗꯥ ꯐꯨꯔꯤꯠ ꯆꯤꯡ ꯏꯕꯥꯅꯤꯗꯣ ꯇꯨꯃꯤꯟ ꯇꯨꯃꯤꯟ ꯂꯩꯕꯅꯦꯕ ꯃꯥ ꯂꯥꯛ ꯈꯔꯄꯒꯤ ꯑꯗꯩ ꯈꯔꯅꯗꯤ ꯍꯥꯏꯕ ꯀꯥꯟꯗ ꯑꯩꯁ ꯁꯤ ꯆꯅ ꯑꯁꯤꯗꯣ ꯐꯖꯕꯒꯨꯝ ꯇꯧꯋꯦ ꯑꯗꯨꯒꯨꯝꯕ ꯍꯥꯏꯕꯅꯦꯕ ꯑꯩꯅ ꯑꯁ ꯑꯗꯨꯒꯀꯣ ꯑꯁ ꯂꯩ ꯂꯩꯔꯒ ꯃꯥꯗꯣ ꯑꯁ ꯑꯩ ꯄꯥꯝꯈ꯭ꯔꯕꯅꯦꯕ ꯑꯩꯅ
ꯑꯗꯨꯀꯣ ꯃꯝ ꯈꯪꯗ꯭ꯔꯤ ꯀꯥꯟ ꯇꫭꯃꯤꯟꯑꯦ ꯑꯗꯣ ꯃꯥꯗꯣ ꯄꯥꯛ ꯄꯥꯛꯅꯁꯨꯨ ꯂꯥꯛꯇꯦꯀꯣ ꯎꯁ ꯃꯃꯤꯡꯁꯨ ꯈꯪꯗꯦ ꯃꯃꯤꯡꯒꯨꯝꯕ ꯈꯪꯪꯂꯗꯤ ꯑꯦꯠꯂꯤꯁ ꯑꯥꯏꯖꯤꯒꯨꯝꯕ ꯗꯨꯝ ꯊꯤꯕ ꯌꯥꯏꯕ ꯑꯗꯨꯁꯨ ꯈꯪꯗꯕꯒꯤ ꯑꯁ ꯂꯣꯟꯅ ꯂꯣꯟꯅ ꯌꯦꯡꯕꯁꯤ ꯌꯦꯡꯕꯁꯤ ꯅꯍꯥꯟꯗꯒꯤ ꯂꯥꯛꯇꯦꯒꫭ ꯅꯍꯥꯟ ꯏꯆꯦ ꯈꯣꯏ ꯑꯦꯛꯖꯥꯝ ꯊꯥꯕ ꯅꯣꯏ ꯆꯠꯄꯗꯣ ꯑꯗꯨꯗꯒꯤ ꯃꯥꯁꯨ ꯂꯥꯛꯇ꯭ꯔꯤꯕꯅꯦꯕ ꯗꯨ ꯉꯁꯤꯈꯛ ꯂꯥꯛꯄꯅꯦꯕ ꯑꯁꯇ ꯑꯩꯅ ꯑꯦꯛꯁꯥꯏ
ꯐꯔꯁ ꯐꯔꯁ ꯀꯔꯤ ꯐꯔꯁꯥꯏ
ꯑꯗꯨꯒꯀꯣ ꯉꯆꯤꯗꯣ ꯉꯁꯤꯗꯤꯀꯣ ꯊꯣꯛꯄ ꯀꯥꯟꯗ ꯈꯔ ꯌꯦꯡꯕꯅꯦꯕ ꯑꯩꯗꯣ ꯈꯔ ꯀꯨꯏꯅ ꯍꯥꯏꯕ ꯑꯩꯈꯣꯏꯗꯣ ꯊꯣꯛꯈ꯭ꯔꯕ ꯑꯖ ꯑꯣꯖꯥꯅ ꯗꯨꯝ ꯑꯣ ꯂꯣꯏꯖꯤꯟꯈ꯭ꯔꯁꯦ ꯉꯁꯤꯒꯤꯗꯤ ꯍꯥꯏꯔꯗꯤ ꯑꯩꯈꯣꯏꯗꯣ ꯑꯗꯨꯝ ꯂꯣꯏꯌꯦꯕ ꯑꯗꯨꯒꯤ ꯑꯩꯅ ꯑꯆꯤꯉꯣꯟꯗ ꯑꯅꯣ ꯃꯥꯗꫭ ꯊꯣꯛꯈ꯭ꯔꯅꯤ ꯊꯣꯛꯈ꯭ꯔꯅꯤ ꯍꯥꯏꯔꯒꯀꯣ ꯊꯨꯅ ꯊꯨꯅ ꯇꯧꯔꯒ ꯏꯕꯥꯅꯤꯅ ꯍꯥꯟꯅ ꯊꯣꯛꯈ꯭ꯔꯦꯕ ꯏꯕꯟ ꯊꫭꯛꯄꯗ ꯃꯥꯅꯕꯨꯗꯤ ꯏꯆꯦꯅꯕꯨꯗꯤ ꯐꯔꯁ ꯊꫭꯛꯑꯦꯕ ꯏꯆꯦꯅ ꯏꯆꯦꯅ ꯐꯔꯁ ꯊꯣꯛꯈ꯭ꯔꯦ ꯑꯩꯒꯤ ꯃꯃꯥꯡꯗꯀꯣ ꯑꯗꯨꯒ ꯑꯩꯅ ꯃꯊꯪ ꯂꯥꯛꯄꯅꯦꯕ ꯃꯊꯪꯗꯗꯤ ꯃꯁꯛꯁꯦ ꯐꯖꯅ ꯌꯦꯡꯒ꯭ꯔꯦ ꯉꯁꯤꯗꯤ ꯑꯃꯨꯛꯀ ꯄꯦꯟꯗꯗꯅ ꯑꯃꯛ ꯌꯦꯡꯒ꯭ꯔꯦꯕ ꯑꯗꯨ ꯂꯔ ꯑꯃꯨꯛꯀ ꯌꯦꯡꯕ ꯑꯗꯨꯒꯤ ꯃꯤ ꯃꯃꯥꯏꯗ ꯃꯣꯜ ꯂꯩꯕꯁꯨ ꯎꯈ꯭ꯔꯦ ꯑꯁ ꯑꯗꯨꯗꯩꯒꯤ ꯍꯦꯟꯅ ꯉꯥꯎ ꯑꯁ ꯑꯔꫭ ꯉꯥꯎꯕꯖꯤꯗꯤꯀꯣ ꯂꯣꯏꯔꯦ ꯋꯥ ꯂꯩꯇ꯭ꯔꯦ ꯑꯁꯤ ꯏꯆꯦ ꯃꯗꯤ ꯇꯥꯅꯤꯡꯗ꯭ꯔꯦ
ꯀꯔꯤ ꯆꯪꯂꯣꯗ ꯃꯤ ꯍꯪꯕ ꯌꯥꯗ꯭ꯔꯣꯗꯤ
ꯑꯣ ꯍꯪꯕꯤꯌꯣꯗꯤ ꯍꯥꯏꯕꯅꯦꯕ ꯏꯆꯦꯉꯣꯟꯗ ꯑꯗꯨ ꯅꯪꯗ꯭ꯔꯕ ꯃꯥ ꯑꯁ ꯌꯥꯝ ꯅꯟꯆꯜꯂꯥꯟꯅ ꯁꯥꯕꯅꯦꯕ ꯑꯁ ꯇꯨꯃꯤꯟ ꯇꯨꯃꯤꯟ ꯂꯩꯒꯅꯤ ꯑꯣꯍ ꯑꯦ ꯑꯩꯈꯣꯏ ꯑꯅ ꯍꯧꯖꯤꯛ ꯑꯩꯅ ꯍꯥꯏꯕ ꯅꯨꯄꯥꯗꯣ ꯃꯥꯗꯤꯀꯣ ꯉꯥꯡꯁꯨ ꯉꯥꯡꯒꯟ ꯑꯗꯨꯝ ꯐꯝꯅꯦ ꯑꯗꯨꯝ ꯐꯝꯔꯒ ꯂꯩꯕꯅꯦ ꯑꯗꯨꯝ ꯍꯥꯏꯕꯗꯤ ꯁꯨꯛꯉꯥꯡ ꯉꯥꯡꯗ꯭ꯔꯗꯤ ꯁ꯭ꯇꯔꯦꯠ ꯐꯦꯁ ꯑꯗꯨꯝ ꯂꯩꯌꯦꯕ ꯃꯥꯗꯣꯀꯣ ꯑꯗꯨꯒ ꯉꯁꯤ ꯈꯛꯇꯣ ꯃꯣꯏꯗꯣ ꯑ ꯃꯔꯨꯞꯈꯣꯏꯗꯨꯝ ꯃꯥꯒ ꯐꯝꯃꯤꯟꯅꯕ ꯃꯤꯈꯣꯏꯒꯀꯣ ꯐꯝꯔꯒ ꯋꯥꯔꯤ ꯁꯥꯕꯅꯦꯕ ꯃꯈꯣꯟꯗꯣ ꯆꯥꯎꯕꯒꯤ ꯇꯥꯈ꯭ꯔꯕꯅꯦꯕ ꯑꯩꯈꯣꯏꯗꯣ ꯑꯁ ꯑꯗꯨꯒꯤ ꯇꯥꯔꯒꯀꯣ ꯍꯣꯔꯦꯟꯗꯤ ꯃꯣꯏꯗꫭ ꯌꯥꯝ ꯀꯟꯅꯁꯨ ꯅꯣꯛꯄꯅꯦ ꯅꯣꯛꯄꯗꯣ ꯎꯔꯒ ꯑꯩꯅ ꯅꯔꯕꯁ
ꯂꯀ ꯅꫭꯛꯔꯒ ꯑꯩꯅ ꯅꯔꯚꯁ ꯆꯥꯔꯒ ꯂꯩꯌꯦ ꯍꯥꯏꯕꯗꯤꯀꯣ ꯑꯩꯒ ꯏꯆꯦꯒꯥ ꯏꯕꯥꯅꯤꯒꯤ ꯏꯃꯦꯖꯤꯅꯦꯁꯟꯗꯗꯤ ꯃꯥꯁꯦ ꯂꯣꯏꯔꯦꯕꯀꯣ ꯑꯩꯒꯤ ꯅꯨꯄꯥꯁꯨ ꯅꯍꯥ ꯑꯣꯏꯈ꯭ꯔꯕꯅꯦꯕ ꯑꯗꯨꯒꯤ ꯑꯆꯦꯡꯕ ꯎꯕ ꯀꯥꯟꯗ ꯏꯀꯥꯏꯈ꯭ꯔꯕꯅꯦꯕ ꯑꯔꯣ ꯑꯦ ꯉꯁꯤꯗ ꯃꯁꯥ ꯊꯣꯛꯄ ꯀꯥꯟꯗ ꯅꯣꯛ ꯅꯧꯔꯒ ꯊꯣꯛꯄꯒꯤ ꯑꯩꯖꯦ ꯅꯔꯕꯁ ꯆꯠꯃꯟꯕꯩ ꯏꯆꯦꯉꯣꯟꯗ ꯏꯆꯦꯗꯣ ꯅꯨꯄꯤ ꯑꯃꯒ ꯋꯥꯔꯤ ꯁꯥꯕꯅꯦ ꯀꯟꯅ ꯆꯤꯛꯈ꯭ꯔꯕꯒꯤ ꯃꯤꯒꯤ ꯃꯃꯥꯡꯗ ꯀꯩꯌꯥꯃꯨꯛ__ ꯀꯟꯅ ꯂꯥꯎꯔꯝꯕ꯭ꯔꯥ ꯃꯥꯗꯣ ꯑꯁ ꯀꯔꯤꯔꯥ ꯑꯁ ꯍꯌꯦꯡꯁꯨ ꯂꯥꯛꯔꯗꯤ ꯅꯨꯡꯉꯥꯏꯒꯅꯤ ꯍꯌꯦꯡ ꯃꯊꯪ ꯑꯩꯈꯣꯏꯗꯨ ꯊꯥꯔꯁꯗꯦꯗ ꯑꯦꯛꯖꯥꯝ ꯂꯩꯌꯦꯕ ꯑꯗꯨꯒꯤ ꯃꯥꯜꯂꯦ ꯃꯥꯗꯣ ꯂꯥꯛꯇꯤ ꯂꯥꯛꯀꯅꯤ ꯍꯨꯖꯤꯛꯀꯥꯟꯁꯦ
ꯃꯊꯪ ꯂꯥꯛꯄꯗ ꯃꯤꯡ ꯍꯥꯡꯒ꯭ꯔꯣ ꯑꯗꯨꯗꯤ
ꯍꯣꯏ ꯑꯁ ꯑꯗꯨꯒꯤ ꯉꯝꯕ ꯄꯥꯡꯒꯟ ꯂꯩꯕ ꯑꯣꯏꯖꯒꯦ ꯏꯁꯣꯔꯑ ꯄꯤꯕ ꯑꯣꯏꯁꯅꯨ ꯀꯥꯔ ꯊꯧꯏꯌꯤ ꯈꯜꯂꯤꯔꯥ ꯃꯋꯥꯈꯜꯂ ꯑꯣ ꯑꯣ ꯑꯁꯤꯗꯀꯣ ꯂꯝꯕꯤ ꯆꯠꯂꯒꯀꯣ ꯒꯥꯔꯤꯗꯣ ꯀꯔꯤ ꯑꯗꯣ ꯊꯕꯛ ꯁꯨꯕꯒꯤ ꯒꯥꯔꯤꯒꯨꯝꯕ ꯊꯧꯔꯒ ꯃꯤꯂꯛꯅꯕꯁ__ ꯉꯁꯥꯏ ꯃꯥꯒꯤ ꯋꯥꯈꯟꯗ ꯀꯥꯔꯒꯨꯝꯕ ꯊꯧꯔꯒ ꯂꯛꯅꯩ ꯍꯦꯛ ꯈꯟꯕꯖꯥꯠꯅꯦ ꯇꯨꯃꯤꯟ ꯊꯕꯛ ꯇꯧꯕꯗꯨ ꯁꯨꯒꯦꯗꯤ ꯍꯥꯏꯗꯅ ꯇꯥꯝꯖꯒꯦ ꯑꯩꯈꯣꯏ ꯍꯣꯁꯇꯦꯜ ꯂꯝꯕꯤꯗ ꯖꯤꯍꯥꯅꯤ ꯌꯥꯝ ꯊꯨꯋꯦ ꯀꯔꯤꯒꯤ ꯌꯥꯝ ꯊꯨꯅ ꯆꯠꯄ꯭ꯔꯣ ꯂꯥꯡꯕꯒꯤ ꯑꯩꯅ ꯉꯥꯛ ꯀꯤꯍꯟꯕꯅꯦꯕ ꯑꯣ ꯑꯣ ꯑꯣ ꯑꯗꯨꯗꯤ ꯍꯣꯏ ꯆꯦ ꯑꯃꯛꯈꯪ ꯊꯝꯃꯣ ꯑꯗꯨꯗꯣ ꯌꯥꯝꯅ ꯂꯥꯡꯈ꯭ꯔꯦ ꯑꯃꯨꯛꯀ ꯇꯧꯔꯛꯑꯣ ꯑꯩ ꯁꯤ ꯂꯝꯕꯤ ꯂꯥꯛꯈꯤꯒꯦ ꯑꯣ ꯑꯣ
ꯎꯝ ꯐꯪꯄꯗꯤ